ꯍꯜꯂꯣ ꯍꯣ
ꯇꯥꯔꯔꯕꯣ
ꯑꯥꯎ ꯇꯥꯔꯦ ꯇꯥꯔꯦ
ꯑ
ꯑꯩ ꯈꯟꯗꯤꯇꯥꯠꯇ꯭ꯔꯣ ꯑꯩ ꯈꯟꯗꯤꯇꯥ
ꯇꯔꯦ ꯇꯌꯦ
ꯑ ꯅꯪꯅ ꯈꯣꯡꯁꯦ ꯑꯗꯨꯝ ꯇꯤꯡꯛꯅ ꯇꯥꯏ
ꯅꯗꯤ ꯅꯣꯡꯁꯨꯗ
ꯑꯥ
ꯅꯣꯡ ꯆꯨꯑꯦꯕ ꯑꯩꯈꯣꯏꯗꯗꯤ
ꯀꯖꯥꯡ ꯆꯥꯔꯒꯦ ꯑ ꯇꯥꯏꯃꯦ
ꯎꯝ ꯉꯁꯤꯔꯤꯁꯦ ꯀꯩꯅꯣ ꯆꯌꯦ ꯎꯝ ꯅꯥ ꯀꯧ ꯇꯥꯒ ꯌꯦ ꯗꯦꯒ
ꯑ
ꯃꯗꯤ
ꯑꯩꯗꯤ ꯍꯧ ꯊꯦꯡꯅꯅ ꯆꯥꯕ ꯅꯪꯍꯧꯗ꯭ꯔꯦꯗ
ꯌꯥꯍꯧ ꯊꯦꯡꯗꯅ ꯍꯥꯕꯁꯤꯗꯩ ꯆꯥꯛꯇꯤ ꯂꯥꯝꯃꯒ ꯆꯥꯛꯇꯤ ꯂꯥꯝꯃꯒ ꯍꯧꯒꯠꯆꯕꯅꯦꯕ ꯑꯗꯨꯒ ꯍꯧꯒꯠꯂꯛ ꯑꯈ ꯄꯨꯡꯗꯣ ꯑꯔ ꯇꯔ ꯍꯥꯏ ꯑ ꯑꯂ ꯃꯗꯨꯅ ꯍꯥꯦ ꯐꯥꯁ ꯃ ꯃꯇꯝ ꯍ ꯗꯈꯔꯦ
ꯅꯨꯡꯉꯥꯏꯇꯦꯅꯦ ꯑꯗꯨꯗꯤ ꯌꯥꯍꯥꯎ ꯊꯦꯡꯒꯅꯨꯅꯦ ꯑꯦꯂꯥꯔꯝ ꯊꯃꯅꯦ ꯑꯗꯨꯗꯤ
ꯑꯦꯂꯥꯔꯝꯗꯣ ꯊꯝꯗ꯭ꯔꯦ ꯍꯧꯖꯤꯛꯀꯥꯟꯗꯤ ꯁꯨꯇꯤ ꯃꯇꯝ ꯑꯣꯏꯔꯤꯕꯅꯤꯅ ꯈꯔ ꯋꯥꯏ ꯁꯪꯅ ꯄꯣꯊꯥꯒꯦ ꯈꯟꯕ ꯋꯥꯈꯜꯗ
ꯑꯩꯈꯣꯏꯗꯗꯤ ꯑꯁꯤꯗꯗꯤ ꯅꯣꯡ ꯆꯨꯑꯦ
ꯑꯃꯨꯛ ꯂꯧ ꯆꯨꯕ꯭ꯔꯣ
ꯍꯣꯏ
ꯅꯨꯡꯉꯥꯏꯁꯦ ꯇꯤꯚꯤꯒ ꯌꯦꯡꯉꯒ
ꯅ ꯁꯋꯦ ꯍꯧ ꯍꯣꯏ ꯂ ꯑꯦ ꯁꯨꯃꯥꯏꯅ ꯅꯣꯡ ꯆꯨꯗꯗꯤ ꯊꯔꯣꯏ ꯂꯩꯒꯦ ꯊꯔꯣꯏ ꯈꯨꯟꯕ ꯌꯥꯝ ꯆꯠꯅꯤꯡꯉꯦ ꯑꯩ
ꯈꯨꯟꯕ ꯆꯠꯂꯨ ꯀꯩꯅꯣ ꯅꯪꯒꯤ ꯀꯩꯅꯣꯖ ꯂꯩꯐꯝꯗꯣ ꯂꯥꯛꯇ꯭ꯔꯤꯉꯩ ꯃꯃꯥꯡꯗ ꯀꯩꯅꯣ ꯇꯧꯔ ꯆꯠꯂꯣ ꯈꯜꯂꯒ ꯆꯠꯂꯣ ꯅꯪꯒꯤ ꯂꯟꯁ ꯗꯤꯅꯔꯒ ꯆꯥꯅꯕ
ꯑ ꯍꯣꯏ ꯑꯗꯣ ꯑꯩꯁꯨ ꯆꯥꯅꯤꯡꯉꯦ ꯑꯗꯣ ꯑꯁꯤ ꯅꯣꯡꯁꯤꯁꯨ ꯁꯦ ꯊꯔꯣꯏ ꯂꯩꯒꯗꯕ ꯅꯣꯡꯃꯁꯨ ꯅꯠꯇꯦꯕ
ꯑꯣ ꯈꯔ ꯂꯩꯒꯗꯕ ꯅꯣꯡ ꯈꯨꯠꯁꯨ ꯅꯠꯇꯦꯕ
ꯎꯝ
ꯌꯥꯝ ꯈꯪꯕꯅꯤꯅ
ꯂꯧꯕꯨꯛꯇꯣ ꯏꯁꯤꯡ ꯂꯩꯇ꯭ꯔꯗꯤ ꯊꯔꯣꯏꯁꯨ ꯊꯣꯛꯂꯛꯑꯣꯏꯅꯦ
ꯅꯣꯏꯒꯤ ꯂꯧ ꯏꯁꯤꯡꯗꯤ ꯂꯣꯏꯅ ꯈꯥꯎꯕ ꯈꯣꯠꯄ ꯇꯧꯕ ꯂꯣꯏ ꯇꯧꯕ ꯂꯣꯏ ꯂꯣꯏꯔꯕꯣ
ꯂꯧꯔꯥꯡ ꯂꯣꯏꯔꯦ ꯑꯇꯣꯞꯄꯗꯤ ꯂꯣꯏꯗ꯭ꯔꯤꯗ
ꯆꯥꯡꯪꯁ ꯆꯠꯂ
ꯑꯩ ꯆꯠꯇꯦꯗ ꯑꯩ ꯂꯥꯛꯇ꯭ꯔꯤ ꯀꯥꯟꯗ ꯃꯣꯏ ꯂꯣꯏ ꯂꯣꯏꯈ꯭ꯔꯦ
ꯑꯣ ꯊꯕꯛ ꯌꯥꯝ ꯐꯩꯅꯦ ꯅꯣꯏꯁꯦ
ꯍꯣꯏ ꯑꯩꯈꯣꯏ ꯏꯃꯥꯒ ꯕꯕꯥꯒ ꯃꯣꯏꯗꯤ ꯀꯩꯅꯣ ꯇꯧꯋꯦ ꯊꯕꯛ ꯆꯠꯄ ꯂꯣꯏꯔꯀꯥꯟꯗꯣ ꯃꯇꯦꯛ ꯃꯇꯦꯛ ꯑꯗꯨꯝ ꯂꯧꯕꯨꯛꯇ ꯀꯨꯝꯃꯒ ꯎꯝ ꯇꯧꯕ ꯃꯥꯜꯂꯦꯕꯀꯣ
ꯀꯔꯝ ꯀꯥꯟ ꯍꯣꯔꯦꯟ ꯄꯨꯡ ꯀꯌꯥ ꯑꯗꯨꯋꯥꯏꯗ ꯍꯜꯂꯛꯀꯅꯤ ꯅꯪꯗꯤ
ꯑꯥ ꯌꯨꯝꯗꯔꯣ ꯑꯥꯔꯦꯟꯇꯔꯣ
ꯑ
ꯈꯪꯗꯦꯅꯦ ꯑꯩꯁꯦ ꯒ꯭ꯌꯥꯟ ꯇꯥꯗ꯭ꯔꯦ ꯆꯠꯂꯣ ꯑꯃꯨꯛ ꯍꯥꯏꯌꯦ ꯍꯧꯖꯤꯛ ꯑꯃꯨꯛ ꯄꯩꯁꯥ ꯂꯩꯇꯦ ꯍꯥꯏꯌꯦ ꯒ꯭ꯌꯥꯟ ꯇꯥꯗꯦ
ꯄꯩꯁꯥ ꯂꯩꯇꯦ ꯍꯥꯏꯗꯤ ꯑꯗꯨꯝ ꯆꯠꯀꯗꯧꯕ ꯂꯩꯔꯕꯗꯨꯕꯨ ꯄꯩꯁꯥ ꯆꯪꯗꯦ ꯀꯩꯅꯣ
ꯍꯥꯏꯕꯗꯤ ꯀꯣꯆꯤꯡꯒꯤꯗꯣ
ꯑꯣ ꯀꯣꯆꯤꯡꯒꯤꯔꯣ ꯅꯪ ꯍꯥꯏꯄꯗꯣ
ꯑꯣ
ꯈꯪꯗꯦꯗ ꯋꯥꯈꯜ ꯃꯊꯥ ꯁꯥꯥꯏꯀꯣ
ꯎꯝ ꯃꯊꯥ ꯌꯥꯝ ꯁꯥꯏꯌꯦ ꯒ꯭ꯌꯥꯟꯒ ꯇꯥꯗ꯭ꯔꯦꯅꯦ ꯑꯃꯨꯛ ꯆꯠꯀꯗꯕꯁꯨ ꯑꯃꯨꯛ ꯌꯥꯝ ꯇꯜꯂꯦꯕ ꯍꯥꯏꯕꯗꯤꯀꯣ ꯑꯣ ꯍꯥꯏꯗꯤ ꯀꯃꯥꯏꯅ ꯍꯥꯏꯒꯅꯤ
ꯎꯝ ꯑꯩꯈꯣꯏꯒꯤ ꯃꯤꯈꯩꯗꯣ ꯑꯃꯨꯛ ꯊꯦꯡꯅꯔꯅꯤ ꯑꯩꯗꯣ ꯌꯥꯝ ꯇꯟꯕ ꯁ꯭ꯀꯨꯜ ꯇꯝꯃꯤꯟꯅꯕ ꯃꯤꯒꯩꯗꯣ ꯊꯦꯡꯅꯅꯤꯡꯗ꯭ꯔꯦ
ꯍꯣꯏ ꯃꯣꯏꯁꯨ ꯑꯗꯨ ꯎꯄꯥꯏ ꯂꯩꯇꯕꯒꯤ ꯂꯥꯛꯆꯕꯅꯦ ꯈꯜꯂꯨꯅꯦ ꯂꯣꯏꯅꯃꯛ
ꯑꯗꯨꯁꯨ ꯑꯩꯒꯤꯁꯨꯟꯅꯦ ꯉꯥꯛꯇ ꯊꯦꯡꯅꯒꯅꯦꯕꯀꯣ
ꯑ ꯅꯪꯅ ꯈꯔ ꯍꯩꯄꯥ ꯁꯥꯖꯤꯜꯂꯣ ꯃꯣꯏꯗ ꯈꯔ ꯇꯥꯛꯁꯤꯜꯂꯣ
ꯎꯝ ꯇꯥꯛꯀꯅꯤ ꯑꯩꯅ ꯇꯥꯛꯑꯗꯤ ꯂꯣꯏꯔꯦ ꯂꯣꯏꯔꯦ
ꯈꯣꯡꯁꯨ ꯏꯪꯕꯗꯨ ꯏꯪꯕꯗꯣ ꯁꯤ ꯅꯣꯡꯁꯤꯗ ꯆꯨꯗꯕꯤꯗ ꯅꯣꯡ ꯑ ꯅꯨꯡꯁꯥꯁꯨ ꯁꯥꯗꯕꯤꯗ ꯑꯗꯨꯝ ꯇꯧ ꯂꯩꯕꯗꯣ ꯅꯨꯡꯁꯤꯠ ꯂꯤꯔꯤ ꯂꯤꯔꯤ ꯇꯞꯂꯤ ꯇꯞꯂꯤ ꯑꯗꯨꯝ ꯁꯤꯠꯄꯗ ꯑꯌꯤꯡꯕ
ꯎꯝ
ꯑꯗꯨꯃꯥꯏ ꯇꯧꯕꯒꯤ ꯅꯥꯇꯣꯟꯒꯁꯦ ꯃꯔꯦꯡ ꯃꯔꯦꯡ ꯆꯠꯂꯦ ꯍꯥꯏꯕ ꯁꯤꯒꯤ ꯅꯨꯡꯁꯤꯠ ꯈꯨꯁꯤꯠꯁꯦ
ꯅꯪꯅ ꯁꯥꯏꯅꯁ ꯂꯩꯕ꯭ꯔꯣ
ꯂꯩꯇꯦ ꯀꯗꯥꯏꯗꯒꯤ ꯑꯗꯨꯒꯨꯝꯕ
ꯑꯁ
ꯇꯨꯝꯅꯤꯡ ꯉꯕ ꯑꯃꯨꯛ
ꯎꯝ
ꯑꯩꯒꯤ ꯄꯨꯟꯁꯤꯁꯦ ꯆꯥꯕꯒ ꯇꯨꯝꯕꯒ
ꯅꫭꯡꯖꯦ ꯑꯗꯨꯝ ꯆꯨ ꯂꯩꯔꯕꯅꯤꯅ ꯀꯗꯥꯥꯏꯗꯩ ꯇꯨꯝꯅꯤꯡ ꯅꯪꯕꯨꯗꯤ ꯇꯨꯝꯅꯤꯡꯉꯝꯃꯅꯤꯌꯦ ꯑꯩꯈꯣꯏꯗꯤ ꯅꫭꯡ ꯑꯗꯨꯝ ꯆꯨ ꯂꯩꯔꯕꯅꯤꯅ ꯐꯃꯨꯡꯗꯒꯤ ꯃꯄꯥꯟ ꯊꯣꯛꯅꯤꯡꯗ꯭ꯔꯦ
ꯎꯝ
ꯑꯗꯣ ꯍꯣꯏ ꯁꯤꯗ ꯑꯥ ꯀꯨꯝꯍꯩ ꯈꯔ ꯇꯧꯕ ꯗꯤꯕꯀꯣ ꯀꯟꯁꯔꯠ ꯀꯨꯝꯕ
ꯎꯝ
ꯃꫭꯏꯒꯤ ꯇꯧꯒꯗꯕ ꯃꯐꯝꯗꯣ ꯒ꯭ꯔꯥꯎꯟꯗꯣ ꯑꯩꯈꯣꯏꯒ ꯇꯛꯅꯔꯦꯕꯀꯣ ꯂꯝꯄꯥꯛꯇꯣ
ꯑꯥ
ꯇꯤꯛꯀꯦꯠ ꯃꯃꯜꯁꯨ ꯇꯥꯡꯕ ꯑꯩꯈꯣꯏ ꯃꯊꯛ ꯕꯤꯜꯗꯤꯡ ꯃꯊꯛꯇꯒꯤ ꯌꯦꯡꯊꯔꯒ
ꯑꯦꯟꯖꯣꯏ ꯇꯧꯔꯅꯤ
ꯚꯤꯗꯤꯑꯣ ꯅꯝꯅꯤꯡꯉꯁꯨ ꯑꯗꯨꯝ ꯖꯨꯝ ꯇꯧꯔꯒ ꯑꯗꯨ ꯅꯝꯃꯨ ꯀꯩꯅꯣ
ꯀꯗꯥꯏꯗꯒꯤ ꯐꯣꯟ ꯁꯛꯇꯥꯁꯤꯒ ꯅꯝꯕꯗ ꯍꯥ ꯅꯣꯏꯗ ꯑꯝꯇ ꯇꯧꯒꯗꯕ ꯃꯄꯥꯗꯅ ꯍꯥ ꯖꯨꯝ ꯇꯧꯗꯔꯦ ꯑꫭꯏꯔꯣꯏ ꯄꯥꯔꫭꯏꯗꯕ ꯉꯥꯛꯇꯅꯦ ꯇꯧꯔꯛꯇꯨꯏꯁꯦ
ꯋꯥꯏꯀꯣ ꯄꯨꯟꯁꯤꯁꯦ ꯑꯃꯨꯛ ꯆꯥꯔꯅꯤ ꯑꯃꯨꯛ ꯇꯨꯝꯃꯅꯤ ꯑꯁ ꯀꯩꯗꯧꯗꯣꯏꯅꯣ ꯈꯪ
ꯑꯩꯗꯤ ꯑꯗꯨꯃꯥꯏꯅ ꯇꯧꯔꯛꯄ ꯆꯍꯤ ꯀꯌꯥ ꯁꯨ ꯀꯌꯥꯝ ꯌꯥꯝꯃꯃꯅꯤ ꯈꯜꯂꯣ ꯅꯪꯕꯨꯗꯤꯗ ꯍꯥꯏꯐꯦꯠꯇ ꯑꫭꯏꯔꯁꯨ ꯂꯥꯏꯔꯤꯛꯀ ꯄꯥꯔꯤꯌꯦ ꯑꯦꯛꯖꯥꯝꯒꯤꯗꯃꯛꯇ
ꯄꯥꯅꯤꯗ꯭ꯔꯦꯅꯦ ꯑꯁꯤꯁꯨ ꯃꯊꯪ ꯆꯍꯤꯗꯤ ꯑꯩꯈꯣꯏꯁꯨ ꯀꯣ ꯃꯊꯪ ꯆꯍꯤꯗꯤ ꯑꯩꯈꯣꯏꯁꯨ ꯀꯝꯄ꯭ꯌꯨꯇꯔꯗ ꯊꯥꯒꯅꯤ ꯍꯥꯏꯌꯦ
ꯐꯠꯇ꯭ꯔꯣ ꯀꯝꯄ꯭ꯌꯨꯇꯔ ꯊꯥꯕꯗꯨꯅ ꯍꯦꯟꯅ ꯐꯒ꯭ꯔꯦ ꯑꯗꯣ ꯈꯪꯗꯦ ꯍꯧꯖꯤꯛꯀꯥꯟ ꯃꯇꯝꯁꯦ ꯍꯦꯛꯀꯔ ꯌꯥꯝ ꯌꯥꯝꯕꯅꯤꯅ ꯑ ꯑꯩꯈꯣꯏꯅ ꯆꯨꯝꯅ ꯏꯔꯝ ꯇꯥꯔꯁꯨ ꯑꯍꯩꯕ ꯀꯥꯡꯕꯨꯁꯤꯡꯅꯗꯤ ꯍꯥ ꯂꯣꯏꯅ ꯁꯦꯝꯗꯣꯛ ꯁꯦꯝꯖꯤꯟ ꯇꯧꯕ ꯌꯥꯔꯗꯣꯏꯟꯗꯅ
ꯀꯝꯄ꯭ꯌꯨꯇꯔ ꯊꯥꯕꯗꯣ ꯃꯤ ꯑꯁꯨꯛ ꯌꯥꯝ ꯌꯥꯝꯕꯗꯣ ꯀꯗꯥꯏꯗ ꯄꯤꯔꯛꯀꯗꯧꯔꯤꯅꯣ ꯍ ꯗꯅ ꯑꫭ ꯀꯩꯅꫭꯁꯨ ꯑꯩ ꯒ꯭ꯌꯥꯟ ꯇꯥꯗꯦ ꯑꯝꯇꯁꯨ ꯊꯥꯗꯔꯤꯕꯅꯤꯅꯀꯣ ꯃꯣꯏꯅ ꯍꯥꯏꯕꯗꯤ ꯃꯣꯏꯅ ꯍꯥꯏꯕꯗꯤ ꯀꯩꯅꯣ ꯍꯥꯏꯌꯦꯕꯀꯣ ꯎꯝ ꯑꯦꯝ ꯇꯤ ꯑꯦꯁ ꯀꯤ ꯊꯥꯕ ꯁꯨꯃꯥꯏꯅ ꯊꯥꯔꯛꯇꯧ ꯃꯥꯜꯂꯦ ꯍꯥꯏꯌꯦꯕꯀꯣ ꯑꯦꯁ ꯁꯤ ꯁꯤꯒꯤ ꯑꯦꯝ ꯇꯤ ꯑꯦꯁ ꯇꯣ ꯎꯝ ꯁꯨꯃꯥꯏꯅ ꯊꯥꯔꯛꯇꯧ ꯃꯥꯜꯂꯦ ꯍꯥꯏꯌꯦ ꯑꯗꯨꯗꯤ ꯂꯦꯡꯕꯁꯨ ꯀꯔꯤꯝ ꯌꯥ ꯑꯝ ꯌꯥꯗꯕꯅꯦꯕ ꯃꯣꯏꯁꯨ ꯑꯗꯨꯝ ꯑ ꯁꯨꯃꯥꯏꯅ ꯃꯅꯤꯡ ꯂꯩꯕ ꯈꯣꯠꯄ ꯑꯗꯨꯁꯨ ꯌꯥ ꯍ‌ꯦ ꯍꯥꯏꯕꯅꯦꯕ ꯑꯗꫭ ꯃꯃꯥꯡ ꯆꯨꯝꯗꫪꯤꯡ ꯐꯝꯃꯒ ꯑꯗꯨꯝ ꯊꯥꯗꯧ ꯃꯜꯂ‌ꯦ
ꯐꯔꯦ ꯑꯗꯨꯅ ꯀꯅꯥꯝꯇꯁꯨ ꯁꯤꯟꯕ ꯈꯣꯠꯄ ꯇꯧꯗ꯭ꫪ‌ꯦꯗꯅ
ꯃꯤ ꯂꯣꯏꯅ ꯆꯨꯝ ꯆꯨꯝꯅ ꯐꯝꯅꯔꯦ
ꯁꯤꯟꯗꯤ ꯁꯤꯟꯅꯗꯕꯅꯦ ꯑꯗꯣ ꯃꯣꯏ ꯑꯇꯣꯞꯄ ꯏꯁꯇꯦꯠꯇ ꯑꯣꯏꯅ ꯀꯣꯏꯁꯜꯂꯤꯛ ꯑꯣꯏꯌꯦ ꯍꯥꯏꯕ ꯋꯥꯅꯤ
ꯎ ꯈꯪꯗꯦꯗ ꯅꯣꯏꯒꯤꯁꯦ ꯀꯃꯥꯏ ꯇꯧꯕꯅꯣ ꯌꯥꯝꯂꯨꯏ ꯑꯦꯛꯖꯥꯝꯁꯦ ꯍꯧꯖꯤꯛꯀꯥꯟꯗꯤ ꯑꯔꯥꯏꯕꯁꯨ ꯑꯝꯇ ꯂꯩꯇ꯭ꯔꯕꯅꯤ ꯑꯩꯒꯤ ꯏꯃꯟꯅ ꯄꯤꯁ ꯏꯁ ꯑꯩꯗꯤ ꯌꯨꯝꯗ ꯊꯣꯡꯕ ꯆꯥꯛ ꯑꯦꯟꯖꯥꯡꯗꯣ ꯆꯥꯅꯤꯡꯕꯅ ꯆꯥꯅꯤꯡꯕꯅ ꯆꯥ ꯐꯪꯗꯕꯁꯦ ꯊꯧꯋꯥꯏ ꯅꯨꯡꯉꯥꯏꯇ‌ꯦ
ꯀꯣꯛꯀ ꯆꯤꯛ ꯑꯦꯗ ꯑꯩꯗꯤ ꯇꯨꯝꯅꯤꯡꯕ ꯍꯧꯕ ꯃꯥꯜꯂꯦ ꯑꯩꯁꯦ
ꯀꯗꯥꯏꯗꯒꯤ ꯊꯕꯛꯁꯨ ꯊꯕꯛꯁꯨ ꯌꯥꯝ ꯂꯩꯌꯦꯕꯀꯣ ꯊꯕꯛꯁꯨ ꯇꯧꯒ ꯊꯕ ꯌꯥꯝ ꯂꯩꯌ‌ꯦ ꯑꯗꯨ ꯍꯤꯠ ꯇꯨꯃꯒ ꯑꯗꯨꯝ ꯂꯩꯊꯣꯛꯄꯅꯤꯗ ꯑꯩꯗꯣ ꯄꯔꯐꯤꯝ ꯑꯅꯧꯕ ꯂꯩꯔꯦꯕꯀꯣ ꯃꯄꯥꯟꯂꯣꯝꯗ ꯍꯥꯏꯗꯤ ꯄꯦꯛꯀꯤꯡꯗꯣ ꯑꯩꯈꯣꯏꯅ ꯃꯅꯨꯡꯗꯣ ꯌꯦꯡꯒꯦ ꯈꯣꯠꯀꯦ ꯌꯥꯗꯦꯕ ꯑꯗꯨꯒ ꯄꯔꯐꯤꯝ ꯖ‌ꯦ ꯍꯥꯏꯗꯤ ꯗꯥꯏꯔꯦꯛ ꯂꯩꯔꯗꯤ ꯑꯣ ꯂꯩꯔꯣ ꯍꯥꯏꯕ ꯇꯥꯔꯒꯨꯝꯕꯗꯣ ꯐꯣꯟꯖ‌ꯦ ꯑꯩꯈꯣꯏꯅ ꯗꯥꯏꯔꯦꯛ ꯃꯅꯨꯡ ꯍꯥꯡꯇꯣꯛꯑꯒ ꯐꯕ꯭ꯔꯥ ꯐꯠꯇꯕ꯭ꯔꯥ ꯌꯦꯡꯕ ꯌꯥꯗꯦꯗꯅ
ꯑ
ꯑꯗꯨꯃꯥꯏꯅ ꯇꯧꯕ ꯄꯔꯐꯤꯝꯒꯨꯝꯕꯖ‌ꯦ ꯑꯃ ꯑꯩꯅ ꯂꯩꯔꯦ
ꯂꯩꯔꯒ ꯃꯁꯛ ꯐꯖꯕꯗꯨꯗ ꯍꯥ ꯅꯨꯄꯤꯒꯤ ꯅꯨꯄꯤꯗ ꯁꯤꯖꯤꯟꯅꯕꯗ ꯄꯥꯛ ꯀꯗ꯭ꯔꯥ ꯍꯥꯏꯔꯒ ꯀꯗꯥꯏꯗꯒꯤ ꯁꯤꯗꯤ ꯑꯁ ꯃꯅꯝ ꯌꯥꯝ ꯀꯜꯂꯦꯕ
ꯑꫭ ꯑꯗꯨꯝ ꯈꯤꯇꯪ ꯈꯤꯇꯪ ꯀꯥꯞꯄꫭ ꯑꯗꯨꯗꯤ
ꯎꯝ ꯀꯥꯞꯅꯤꯡꯗꯩꯗ ꯃꯗꯨꯗꯤ
ꯑꯁ ꯅꯣꯏ ꯀꯌꯩ ꯍꯤꯡꯖꯥꯡ ꯄꯤꯗꯣꯏꯅꯣ ꯉꯁꯤꯗꯤ
ꯑꯜꯂꯨ ꯉꯥꯜ ꯀꯅꯤ ꯄꯤꯔꯤꯖ‌ꯦ ꯃꫭꯏꯅꯅꫭ ꯃꯣꯏꯗꯤꯀꯣ ꯑꯌꯨꯛ ꯅꯨꯡꯊꯤꯜ ꯅꯨꯃꯤꯗꯥꯡ ꯑꯥꯂꯨ ꯑꯥꯂꯨ ꯑꯗꯨꯝ ꯇꯧꯔꯒ ꯄꯤꯔꯛꯀꯅꯦꯕ ꯑꯜ ꯂꯨꯗꯨꯁꯨ ꯃꯨꯟꯗꯕ ꯍꯥꯎꯇꯦ ꯑꯣ ꯅꯨꯡꯗꯥꯡꯗꯗꯤ ꯑꯃꯨꯛ ꯑꯃꯨꯛ ꯏꯟꯖꯥꯡ ꯍꯥꯎꯕ ꯄꯤꯔꯩꯏꯀꫭ ꯑꯗꯣ ꯈꯟ ꯅꯥꯎ ꯈꯔꯥ ꯅꯨꯡꯉꯥꯏꯇꯕꯅꯤꯅ ꯑ ꯀꯩꯅꯣꯒꯨꯝꯕꯗꯗꯤ ꯑ ꯑꫭꯛꯁꯥꯒꯨꯝꯕꯗꯨꯗꯤ ꯆꯥꯕꯗꯤ ꯅꯨꯡꯉꯥꯏꯇꫪ‌ꯦꯅ
ꯎꯝ
ꯌꯦꯟꯁꯥꯡꯒꯨꯝꯕꯁꯨ ꯆꯥꯕ ꯅꯨꯡꯉꯥꯏꯇ꯭ꯔꯦ ꯊꯥꯎ ꯊꯨꯝ ꯌꯥꯎꯕ ꯆꯥꯕ ꯅꯨꯡꯉꯥꯏꯇ꯭ꯔꯦ ꯏꯁꯤꯡꯒ ꯇꯣꯠꯂꯒ ꯑꯗꯨꯝ ꯆꯥ ꯂꯩꯔꯦ
ꯏꯁꯤꯡꯒ ꯊꯨꯝꯒ ꯇꯣꯜꯂꯒ ꯆꯥꯎꯋꯣ ꯑꯗꯨꯗꯤ
ꯑꯖꯤꯁꯨ ꯑꯗꯨꯖꯤꯁꯨ ꯆꯥꯛꯇꯣ ꯑꯁꯥꯕ ꯑꯣꯏꯔꯗꯤ ꯐꯕ ꯆꯥꯛꯇꯁꯨ ꯑꯏꯤꯡꯕ ꯑꯃꯨꯛꯃꯨꯛ ꯐꯪꯕ ꯌꯥꯎꯋꯦꯕꯀꯣ
ꯎ
ꯄꯨꯂ ꯌꯦꯡꯦ ꯍꯂꯒ
ꯑꯁ ꯈꯝꯗꯔꯦꯗ ꯌꯦꯟꯁꯥꯡ ꯑꯍꯥꯎꯕꯁꯨ ꯆꯥꯅꯤꯡꯕꯒꯨꯝ ꯆꯥꯅꯤꯡꯗꯕꯒꯨꯝ ꯆꯥꯁꯨ ꯆꯥꯅꯤꯡ ꯉꯥꯎꯇꯔꯦ ꯑꯗꯨ ꯑꯗꯨꯝ ꯊꯕꯛ ꯁꯨꯗꯕꯅꯤꯅ ꯑꯗꯨꯝ ꯂꯩꯕꯅꯤꯅ
ꯌꯥꯝ ꯆꯥꯔꯛꯑꯕꯅꯤꯅ ꯀꯗꯥꯏꯗꯗꯤ ꯅꯣꯏꯗꯤ ꯆꯥꯕ ꯆꯥꯅꯤꯡꯗꯕꯁꯦ ꯆꯥꯕ ꯐꯪꯗꯕꯀꯣ ꯑꯩꯣꯏꯒꯤꯦ ꯈꯔ ꯈꯜꯂꯣ
ꯉꯛꯇꯤ ꯉꯛꯏꯀꯣ ꯑꯗꯨꯝ ꯑꯩꯈꯣꯏꯁꯦ ꯅꯨꯡꯇꯤꯒꯤꯁꯤ ꯆꯥꯛ ꯆꯥꯔꯤꯅꯦꯕ
ꯉꯁꯤꯅꯣ
ꯌꯥꯗꯕ ꯅꯠꯇ
ꯅꯠꯇ꯭ꯔꯁꯦ ꯑꯗꯨꯒꯤꯅꯦ ꯂꯣꯏꯗ ꯁꯥꯅꯦꯦ ꯁꯥ ꯁꯤꯇ ꯣ ꯃꯥꯂ ꯂꯩꯩꯅꯣ
ꯀꯩꯅꯣ ꯈꯪꯗꯦ ꯆꯥꯛ ꯆꯥꯔ ꯏꯅꯔꯖꯤ ꯐꯪꯉꯦ ꯑꯩꯗꯤ ꯆꯥꯛ ꯆꯥꯔ ꯇꯝꯅꯤꯡꯉꯦ ꯀꯃꯥꯏꯅ ꯇꯧꯧꯕꯅꯣ
ꯍꯩ ꯅꯨꯔꯗꯤ ꯇꯤꯚꯤꯒ ꯌꯦꯡꯉ ꯅꯣꯏ ꯕꯣꯜꯒ ꯑꯝꯇ ꯌꯦꯡꯖꯗ꯭ꯔꯣ ꯍꯧꯖꯤꯛꯀꯥꯟ ꯐꯤꯐꯥ ꯋꯥꯔꯜ ꯀꯞ ꯀꯩꯀꯥꯒꯤ ꯕꯣꯜ ꯃꯌꯥꯝ ꯊꯣꯛꯏꯗꯅ
ꯑ ꯉꯔꯥꯡ ꯅꯪꯅ ꯌꯦꯡꯅꯦ ꯉꯔꯥꯡ ꯅꯍꯥꯟꯗ ꯌꯦꯡꯉꯦ
ꯑꯗꯨꯗꯤꯦ